ꯑꯣ
ꯇꯥꯏꯌꯦ ꯅꯪꯗꯤ
ꯇꯥꯏꯌꯦ ꯇꯥꯏꯌꯦ꯫
ꯑꯣ ꯅꯪꯗꯤ ꯀꯔꯤ ꯇꯧꯕ꯭ꯔꯥ
ꯑꯣ ꯑꯩꯗꯤ ꯑꯗꯨꯕꯨ ꯅꯨꯡꯇꯤꯒꯤ ꯇꯧꯋꯦ ꯑꯦ
ꯅꯪꯗꯤ ꯀꯅꯥꯒ ꯂꯩꯌꯦ ꯍꯧꯖꯤꯛ꯫
ꯎꯝ ꯀꯔꯤ ꯍꯥꯏꯕ
ꯀꯅꯥꯒ ꯂꯩꯕ꯭ꯔꯥ
ꯑꯩꯔꯣ ꯑꯩꯗꯤ
ꯑꯣ ꯆꯥꯛ ꯆꯔꯕꯣ ꯑꯗꯨ ꯅꯪꯗꯤ
ꯆꯥꯔꯦ ꯅꯪꯗꯤ ꯆꯥꯛ ꯆꯥꯔꯕꯔꯥ
ꯑꯣ ꯆꯔꯦ ꯀꯔꯤ ꯃꯊꯦꯡꯅꯣ
ꯑꯩꯈꯣꯏꯗꯤ ꯐꯤꯁ ꯆꯥꯔꯦ
ꯑꯣ ꯍꯥꯎꯒꯤꯅꯤꯀꯣ꯫
ꯑꯗꯨꯅ ꯍꯥꯎꯋꯦ
ꯑꯩꯈꯣꯏꯗꯤ ꯍꯋꯥꯏꯊꯣꯡ ꯆꯥꯏꯌꯦ
ꯑꯣ
ꯑꯗꯨ ꯅꯪꯗꯤ ꯍꯣꯁꯇꯦꯜꯗ ꯂꯩꯔꯤꯕ꯭ꯔꯥ ꯀꯗꯥꯏ ꯂꯩꯕ꯭ꯔꯥ
ꯑꯩꯗꯤ ꯌꯨꯝꯗ ꯂꯩꯌꯦ ꯑꯩꯒꯤ ꯑꯟꯇꯤ ꯇ
ꯎꯝ ꯑꯩꯗꯤ ꯍꯣꯁꯇꯦꯜꯗ ꯂꯩꯌꯦ꯫ ꯌꯨꯝꯗ ꯆꯠꯅꯤꯡꯕꯅ
ꯃꯁꯤ ꯑꯗꯨꯗꯤ ꯅꯪꯗꯤ ꯀ꯭ꯂꯥꯁ ꯀꯌꯥ ꯀꯥꯔꯦ
ꯑꯩꯗꯤ ꯀ꯭ꯂ ꯑ ꯐꯥꯔꯁꯠ ꯁꯦꯃꯤꯁꯇꯔꯅꯦ ꯕꯤ ꯑꯦ ꯐꯥꯔ꯭ꯁꯠ ꯁꯦꯃꯤꯁꯇꯔꯅꯦ
ꯑꯣ ꯅꯪ ꯍꯣꯁꯇꯦꯜꯗ ꯅꯨꯡꯉꯥꯏꯄꯔ
ꯀꯔꯤ ꯍꯥꯏꯕ
ꯑꯗꯤ ꯀꯥ
ꯑꯥ
ꯍꯣꯁꯇꯦꯜꯗꯤ ꯑꯗꯨ ꯅꯩꯕ꯭ꯔꯥ
ꯑꯣ ꯍꯣꯁꯇꯦꯜꯗ ꯂꯩꯌꯦ ꯑꯩꯗꯤ
ꯑꯣ ꯂꯩꯕ꯭ꯔꯥ ꯍꯥꯏꯌꯦ
ꯑꯥ ꯅꯨꯡꯉꯥꯏꯌꯦ ꯅꯨꯡꯉꯥꯏꯌꯦ ꯅꯨꯡꯉꯥꯏꯕꯁꯨ ꯅꯨꯡꯉꯥꯏꯕ ꯑꯗꯨꯒ ꯋꯥꯕꯁꯨ ꯋꯥꯕꯀꯣ ꯑꯈꯣꯏꯒꯤꯗꯨ ꯎꯝ ꯆꯤꯅꯤꯌꯈꯣꯏꯗꯨ ꯀꯣ ꯃꯤ ꯌꯥꯝ ꯐꯠꯇꯦ ꯑꯗꯨꯒꯤ
ꯍ ꯑꯗꯨꯋꯥ
ꯑꯗꯨꯒ ꯑꯩꯈꯣꯏꯒꯤ ꯋꯥꯋꯔꯗꯟꯗꯨꯀꯣ
ꯎꯝ
ꯌꯥꯝ ꯁꯇ꯭ꯔꯤ ꯑꯣꯏꯌꯦ ꯍꯥꯏꯕ
ꯑꯁ ꯑꯗꯨꯗꯤ ꯑꯗꯨꯗꯤ ꯐꯣꯟꯗꯤ ꯇꯥꯏꯝ ꯇꯨ ꯇꯥꯏꯝ ꯄꯤꯔꯛꯑꯣ
ꯍꯣꯏ ꯑꯩꯈꯣꯏ ꯑ ꯐꯣꯟꯗꯨꯀꯣ ꯑꯩꯈꯣꯏꯗꯣ ꯂꯣꯡꯅ ꯌꯨꯁ ꯇꯧꯕ
ꯑꯣ
ꯐꯣꯟꯁꯨ ꯄꯥꯏꯒꯅꯨ ꯍꯥꯏꯕꯅꯤ
ꯑꯣ ꯑꯗꯨꯅꯦ ꯃꯥꯁꯇ꯭ꯔꯗꯤ
ꯐꯥꯔ ꯗꯦ ꯐꯥꯏꯚ ꯊꯥꯎꯖꯟꯅꯦ ꯑꯣ ꯐꯥꯏꯚ ꯊꯥꯎꯖꯟꯅꯦ ꯐꯥꯔꯒꯤ
ꯑ ꯌꯥꯝ ꯂꯩꯌꯦꯕ ꯄꯥꯁꯗꯤ ꯑꯥ
ꯑꯗꯨꯒ ꯑꯩꯈꯣꯏꯒꯤ ꯋꯥꯔꯗꯟꯗꯨꯀꯣ ꯌꯥꯝ ꯂꯦꯖꯤ ꯑꯣꯏꯌꯦꯕ꯫ ꯇꯨꯡ ꯇꯨꯝ ꯂꯩꯕꯅꯤ
ꯑꯗꯨꯅꯦ ꯑꯩ
ꯑꯣ ꯌꯥꯝ ꯂꯩꯇꯦ ꯑꯣꯏꯕꯅꯦ ꯑꯗꯨꯒ ꯑꯃ ꯎꯝ꯫ ꯃꯁꯥꯅꯁꯨ ꯊꯣꯡꯔꯥ ꯆꯥꯒꯦ ꯍꯥꯏꯕꯁꯨ ꯅꯠꯇꯦ ꯃꯤꯉꯣꯟꯗꯅ ꯅꯤꯔꯒ ꯂꯩꯕꯅꯤ
ꯑꯩꯈꯣꯏꯒꯤ ꯋꯥꯔꯗꯟꯗꯨ ꯃꯇꯥ ꯑꯃꯅꯤ ꯑ꯫
ꯑꯣ ꯎꯝ
ꯈꯪꯗꯦꯗ
ꯑꯗꯨꯗꯤ
ꯀꯅꯥꯅꯁꯨ ꯃꯥꯕꯨ ꯀꯌꯥ ꯄꯥꯝꯔꯒ ꯄꯥꯏꯕꯅꯣ ꯈꯪꯗꯦ
ꯑꯗꯨꯗꯤ ꯅꯪꯒꯤ ꯋꯥꯔꯗꯟꯗꯤ ꯄꯩꯁꯥ ꯕꯣꯔꯣ ꯇꯧꯕ꯭ꯔꯥ
ꯑꯈꯣꯏ ꯀ꯭ꯂꯥꯁ ꯇꯋꯦꯜꯐꯒꯤ ꯋꯥꯔꯗꯦꯟ
ꯎꯝ ꯑꯩꯈꯣꯏꯒꯤꯁꯨꯅꯦ ꯑꯩꯈꯣꯏꯒꯤ ꯋꯥꯔꯗꯦꯟꯁꯨꯅꯦ ꯇꯜꯂꯦ ꯌꯥꯝꯅ ꯑꯩꯗꯤ ꯎꯅꯕꯗꯨ ꯂꯥꯏꯛ
ꯑ
ꯏꯁꯇꯤꯌꯔꯗꯒꯤ ꯂꯥꯛꯄꯗ ꯎꯅꯕꯗꯨꯁꯨ ꯇꯜꯂꯦ
ꯑꯣ ꯑꯗꯨꯅ ꯑꯥꯗ
ꯎꯝ ꯎꯕ ꯍꯦꯛ ꯊꯕꯛ ꯊꯕꯛꯇꯨ ꯄꯤꯔꯤꯅꯤ ꯃꯥꯅ
ꯎꯝ
ꯁꯤꯗꯤ ꯇꯧꯔꯣꯏ ꯁꯤꯗꯤ ꯇꯧꯔꯣꯏ ꯁꯤꯗꯤ ꯇꯧꯔꯣꯏ ꯄꯥꯝꯗꯦ ꯑꯩꯗꯤ
ꯑꯗꯨꯅꯦ
ꯁꯥꯎꯅꯤꯡꯉꯦ
ꯑꯗꯨꯗꯤ ꯅꯪ ꯁꯨꯇꯤ ꯄꯤꯕ꯭ꯔ
ꯑꯩꯈꯣꯏꯗꯤ ꯑꯦꯛꯖꯥꯝ ꯂꯩꯌꯦ ꯍꯥꯏꯕ ꯑꯗꯨꯒꯤ ꯑꯣ ꯑꯦꯛꯖꯥꯝ ꯂꯣꯏꯔꯀꯥꯟꯗ ꯄꯤꯒꯦ
ꯑꯣ ꯐꯥꯏꯅꯦꯜ ꯑꯦꯛꯖꯥꯝꯔ
ꯏꯔꯣꯏꯔ ꯅꯨꯡꯉꯥꯏꯔꯒ ꯂꯩꯌꯦ ꯑꯩꯈꯣꯏꯁꯨ
ꯎꯝ ꯍꯝ
ꯅꯣꯏꯗꯤ ꯌꯨꯝꯗ ꯂꯩꯕꯅꯤꯅ ꯅꯨꯡꯉꯥꯏꯕ꯭ꯔꯥ
ꯎꯝ ꯑꯝ ꯑ ꯈꯟꯗꯦ ꯑꯩꯗꯤ ꯑꯩꯒꯤ ꯑꯟꯇꯤꯗꯤ ꯎꯝ ꯑꯅꯝ ꯃꯆꯥ ꯑꯍꯨꯝ ꯂꯩꯌꯦ ꯑꯗꯨꯀ ꯑꯩ ꯃꯃꯥꯅ ꯅꯪꯒꯤ ꯑꯟꯇꯤ ꯍꯧ ꯇꯧꯕꯤꯌꯣ
ꯑꯣ ꯅꯪꯗꯤ ꯅꯪꯒꯤ ꯑꯟꯇꯤ ꯌꯨꯝꯗ ꯂꯩꯕ꯭ꯔꯥ ꯎꯝ
ꯋꯥꯔꯦ ꯑꯗꯝ ꯑꯣ ꯑꯗꯨꯅꯦ
ꯑꯩꯈꯣꯏꯒꯤꯁꯨ ꯑꯥ ꯋꯥꯔꯗꯟ ꯈꯪꯗꯦ ꯁꯤꯅꯤꯌꯔ ꯈꯣꯏ ꯈꯪꯗꯦ ꯌꯥꯝ ꯋꯥꯔꯦ ꯂꯩꯔꯒ
ꯁꯦꯟꯇꯔ ꯗꯤꯁꯇ꯭ꯔꯤꯛ ꯇꯧꯕꯔ
ꯌꯥꯝ ꯁꯇ꯭ꯔꯤꯛ ꯑꯣꯏꯌꯦ
ꯃꯣꯏꯗꯨꯀꯣ ꯈꯥꯖꯤꯛ ꯈꯥꯖꯤꯛ ꯊꯕꯛ ꯈꯥꯖꯤꯛ ꯈꯥꯖꯤꯛ ꯑꯃ ꯇꯧꯔꯁꯨ ꯃꯣꯏꯗꯨ ꯉꯥꯡꯉ꯭ꯔ ꯃꯆꯥ ꯃꯆꯥ ꯊꯕꯛ ꯃꯆꯥ ꯃꯆꯥ ꯑꯃ ꯇꯧꯔꯁꯨ ꯃꯣꯏꯗꯤ ꯉꯥꯡꯉꯔ ꯂꯩꯕꯅꯦ ꯇꯜꯂꯦ ꯑꯩꯗꯤ ꯂꯩꯅꯤꯡꯗ꯭ꯔꯦ
ꯑꯗꯨꯅꯦ
ꯑꯗꯨꯃꯥꯏꯅ ꯂꯣꯏꯔꯒ ꯆꯠꯀꯦꯔꯥ ꯈꯪꯗ꯭ꯔꯦ ꯉꯥꯏꯕ ꯉꯝꯗ꯭ꯔꯦ ꯑꯩꯗꯤ ꯑꯗꯨ ꯑꯩꯈꯣꯏ ꯁꯨꯇꯤ ꯐꯪꯔꯗꯤ ꯅꯣꯏꯁꯨ ꯑꯩꯈꯣꯏꯗ ꯑ ꯂꯥꯛꯑꯣ ꯀꯣꯏꯕ ꯂꯥꯛꯑꯣ
ꯍꯣꯏ ꯍꯣꯏ ꯂꯥꯛꯑꯦ ꯂꯥꯛꯑꯦ
ꯅꯣꯏꯗꯤ ꯃꯤ ꯀꯌꯥ ꯂꯩꯕ꯭ꯔꯥ
ꯎꯝ ꯑꯝ ꯑꯩꯈꯣꯏ ꯑꯩꯈꯣꯏꯗꯤ ꯃꯤꯌꯟ ꯅꯨꯡꯉꯥꯏꯌꯦ
ꯑꯣ ꯌꯥꯝꯅ ꯅꯨꯡꯉꯥꯏꯔꯅꯤ ꯀꯣ ꯅꯣꯏ
ꯑꯣ ꯅꯠꯇꯦ
ꯑꯩꯈꯣꯏꯗꯤꯀꯣ ꯔꯨꯝꯗ ꯃꯤ ꯃꯔꯤ ꯂꯩꯌꯦ
ꯑꯗꯨꯒ ꯃꯤ ꯂꯣꯏꯅꯃꯛꯇꯣ ꯇꯣꯇꯜꯅꯀꯣ ꯃꯤ ꯁꯦꯚꯦꯟꯇꯤ ꯐꯣꯔ ꯂꯩꯌꯦ
ꯑꯣ ꯅꯪꯒꯥ ꯍꯣꯁꯇꯦꯜꯗ ꯅꯠꯇ꯭ꯔꯣ
ꯍꯣꯁꯇꯦꯜꯗꯥꯅꯦ
ꯑꯁ ꯌꯥꯝꯅ ꯑꯗꯨꯗꯤ
ꯑꯣ ꯌꯥꯝ ꯂꯩꯌꯦ
ꯑꯗꯨꯗꯤ ꯅꯪ ꯌꯨꯝꯗꯤ ꯒꯥꯔꯗꯦꯟꯒꯨꯝꯕꯗ ꯇꯧꯕ꯭ꯔꯥ
ꯍꯣꯏ ꯇꯧꯋꯦ ꯑꯩꯈꯣꯏꯁꯨꯃꯛ ꯇꯔꯒꯨꯝꯕ ꯌꯦꯟꯗꯦꯝꯒꯨꯝꯕ ꯃꯣꯔꯣꯛ ꯒꯨꯝꯕꯥ ꯅꯥꯀꯨꯞꯄꯤꯒꯨꯝꯕ ꯑꯗꯨꯝ ꯊꯝꯃꯦ
ꯑꯁ ꯍꯥꯞꯕꯅꯦ ꯍꯥꯕꯅꯦ ꯊꯝꯃꯦꯀꯣ
ꯎꯝ ꯌꯥꯝꯅ ꯎꯝ ꯀꯩꯅꯣ ꯌꯥꯝꯅ ꯐꯥꯏꯌꯦ
ꯎꯝ
ꯑꯗꯨꯗꯤ ꯉꯁꯤꯗꯤ ꯐ꯭ꯔꯤ ꯂꯩꯕ꯭ꯔꯥ ꯅꯪꯗꯤ
ꯍꯣꯏ ꯉꯁꯤꯗꯤ ꯁꯟꯗꯤꯅꯤꯅ ꯑꯗꯨꯝ ꯂꯩꯌꯦꯗ
ꯑꯣ ꯂꯨꯅꯔꯦꯍꯦ
ꯎꯝ ꯑꯩꯒꯤ ꯃꯔꯨꯞ ꯅꯨꯨꯄꯤꯕꯨ ꯑ ꯀꯩꯅꯣ ꯁꯤꯡꯖꯨ ꯆꯥꯒꯦ ꯍꯥꯏꯅ ꯁꯤꯡꯖꯨꯒꯤ ꯄꯣꯠꯒꯨꯝꯕꯗꯨ ꯂꯧꯕ ꯆꯠ ꯑꯦꯕ ꯉꯥꯏꯔꯒ ꯂꯩꯕꯅꯤ
ꯑꯩꯈꯣꯏꯁꯨ ꯃꯄꯜꯁꯨ ꯑꯗꯨꯝ ꯊꯣꯡꯍꯝꯗꯦ ꯍꯥꯏꯕ
ꯊꯣꯛꯄꯅꯦ
ꯎꯝ
ꯌꯥꯝ ꯋꯥꯏꯑꯦ
ꯑꯗꯨ ꯑꯗꯨ
ꯁꯤꯗꯗꯤ ꯃꯄꯥꯟ ꯊꯣꯛꯀꯦ ꯍꯥꯏꯔꯗꯤ ꯂꯤꯐ ꯂꯤꯐ ꯉꯥꯛꯇꯅꯦ
ꯑꯣ ꯋꯥꯔꯗ ꯦꯂꯤ ꯈꯇꯅ ꯑꯣ
ꯅꯠꯇꯦ ꯄ꯭ꯔꯤꯟꯁꯤꯄꯜꯒꯤ ꯂꯤꯐ ꯏꯒꯤꯅꯤ ꯚꯥꯏꯁ ꯄ꯭ꯔꯤꯟꯁꯤꯜ ꯍꯣꯏꯒꯤ ꯏꯅꯦ ꯀ꯭ꯂꯥꯁ ꯀꯣꯑꯣꯔꯗꯤꯅꯦꯇꯔꯒꯤ ꯏꯅꯦ ꯋꯥꯔꯗꯦꯟꯒꯤ ꯏꯅꯦ ꯃꯔꯤ ꯃꯔꯤ ꯑꯗꯨꯝ ꯏꯌꯦ ꯅꯨꯡꯇꯤꯒꯤ ꯃꯄꯥꯟ ꯊꯣꯛ
ꯋꯥꯁ
ꯄꯤꯗ꯭ꯔꯁꯨ ꯌꯥꯕꯗꯨꯕꯣ
ꯑꯗꯨꯅꯦ
ꯄ꯭ꯔꯤꯟꯁꯤꯄꯜꯕꯨ ꯄꯤꯔꯗꯤ ꯌꯥꯕꯗꯨꯕꯨ ꯀꯔꯤꯅꯣ ꯈꯪꯗꯦ ꯃꯣꯏꯒꯤꯗꯨ
ꯑꯗꯨꯗꯤ ꯑꯣꯖꯥꯁꯨꯁꯇ꯭ꯔꯤꯠꯅꯦꯀꯣ
ꯑꯈꯣꯏꯖꯤꯗꯤ ꯑꯣꯖꯥꯈꯣꯏꯗꯨ ꯑꯌꯥ ꯃꯆꯤꯡ ꯌꯦꯡꯕꯗꯨꯀꯣ ꯀ꯭ꯂꯥꯁꯁꯨ ꯄꯥꯏꯕꯁꯨ ꯅꯨꯡꯉꯥꯏꯇꯦ ꯃꯣꯏꯒꯤꯗꯨ ꯀꯔꯤ ꯍꯥꯏꯕꯅꯣ ꯀꯔꯤ ꯍꯥꯏꯕ꯭ꯔꯥ ꯍꯥꯏꯕꯁꯨ ꯈꯪꯗꯦ ꯑꯗꯨ
ꯑꯣꯐ ꯅꯥꯠꯇꯦꯍꯦ ꯑꯗꯨꯇ
ꯑꯦꯛꯖꯥꯝꯗꯁꯨꯅꯦ ꯃꯣꯏꯒꯤ ꯃꯆꯤꯡꯗꯨꯒ ꯑꯗꯨꯝ ꯂꯪꯥꯒ ꯂꯩꯕꯅꯦ
ꯅꯣꯏ ꯆꯠꯂꯤ ꯅꯠꯇ꯭ꯔꯣ ꯎꯝ
ꯍꯣꯏ ꯃꯥꯅꯤ
ꯑꯗꯨ ꯅꯪꯒꯤ ꯏꯃꯥ ꯏꯃꯥꯒ ꯄꯥꯕꯨꯡꯗꯤ
ꯍꯥꯥ
ꯏꯃꯥꯒꯩ ꯄꯥꯗꯤꯑ
ꯑꯣ ꯌꯨꯝꯗ ꯂꯥꯏꯌꯦ ꯃꯥꯒꯤ ꯑꯄꯥꯗꯤ
ꯑꯣ
ꯏꯃꯥꯒꯤ ꯑꯄꯥꯗꯤ ꯎꯝ ꯐꯥꯝ ꯇꯧꯒꯦ
ꯎꯝ ꯎ ꯅꯪꯗꯤ ꯍꯌꯦꯡ ꯀ꯭ꯂꯥꯁ ꯂꯩꯕ꯭ꯔꯥ
ꯎꯝ
ꯍꯌꯦꯡ ꯀ꯭ꯂꯥꯁ ꯂꯩꯕ꯭ꯔꯥ
ꯍꯌꯦꯡ ꯍꯌꯦꯡꯗꯤ ꯀ꯭ꯂꯥꯁ ꯂꯩꯥꯛꯇꯦꯍꯦ ꯍꯥꯏꯗꯤ ꯀ꯭ꯔꯣꯥꯁ ꯇꯋꯦꯜ ꯂꯧꯔꯒ ꯑꯔ
ꯑꯣ ꯔꯤꯖꯧ ꯉꯥꯏꯕ꯭ꯔꯥ
ꯑꯗꯨꯁꯨ ꯑꯣꯅꯤꯁꯨꯅꯥꯏ
ꯑꯣ ꯐꯔ ꯇꯒꯤ
ꯎꯝ ꯔꯤꯖꯜ ꯗꯤꯀ꯭ꯂꯦꯔ ꯇꯧꯔꯒ ꯑꯩꯗꯤ ꯨꯋꯥꯍꯥꯇꯤꯗ ꯆꯂ
ꯀꯩ ꯊꯕꯛ ꯇꯧꯗꯣꯏꯅꯣ
ꯑꯗꯤ ꯀꯣꯔꯁ ꯃꯦꯅꯦꯖꯃꯦꯟ ꯊꯗ ꯌꯦ
ꯑꯣ ꯑꯗꯨꯗꯤ ꯌꯥꯝ ꯐꯔꯦꯅ
ꯅꯝ ꯀꯔ ꯆꯂ ꯀꯔꯤ ꯊꯕꯛ ꯀꯤꯗꯣꯏꯅꯣ
ꯈꯪꯗ꯭ꯔꯤꯗ ꯑꯩꯗꯤ ꯗꯣꯛꯇꯔꯒꯤ ꯇ꯭ꯔꯥꯏ ꯇꯧꯒꯦꯅ ꯂꯩꯕꯅꯦ
ꯎꯝ
ꯑꯗꯨꯗꯤ ꯅꯪ ꯇꯥꯅꯤꯁꯇ꯭ꯔꯤꯝ ꯂꯥ ꯁꯥꯢꯟꯁ ꯂꯥ
ꯁꯥꯏꯟꯁꯅꯦ
ꯑꯣ
ꯎꯝ ꯑꯣ ꯑꯗꯨꯀꯣ
ꯑꯣ